ꯎꯝ
ꯀꯩꯗꯅ
ꯑꯗꯨꯝ ꯂꯩꯌꯦꯦ ꯅꯪꯗꯤ
ꯑꯩ ꯑꯩꯁꯨ ꯂꯨꯝ ꯂꯩꯑꯦ ꯅꯪ ꯀ꯭ꯂꯥꯁ ꯆꯠꯄ꯭ꯔꯣ
ꯀ꯭ꯂꯥꯁ ꯆꯠꯂꯦ ꯌꯥꯝ ꯋꯥꯏꯑꯦ ꯍꯜꯂꯛꯄꯗ ꯉꯥꯏꯔꯤꯌꯦ
ꯅꯣꯏ ꯑꯦꯛꯖꯥꯝ ꯇꯥꯡ ꯀꯌꯥꯗꯅꯣ
ꯅꯪꯗꯤ ꯀꯩꯗꯧꯔꯤꯒꯦ
ꯑꯩꯁꯨ ꯍꯜꯂꯛꯄꯗ ꯉꯥꯏꯔꯤꯌꯦ
ꯏꯃꯥꯅꯕꯤꯆ ꯑꯥꯎ
ꯇ ꯀꯌꯥꯗꯩ ꯍꯧꯕꯅꯣ
ꯀꯨꯟ ꯅꯤꯄꯥꯟꯗꯤ ꯍꯧꯋꯦ ꯅꯣꯏꯒꯤꯗꯤ
ꯑꯣ ꯑꯩꯈꯣꯏꯅ ꯇꯔꯥ ꯇꯔꯥ ꯑꯣꯏꯌꯦ
ꯎꯝ ꯏꯃꯥꯟꯅꯕꯤ ꯑꯆꯧꯕꯤ ꯑꯃ ꯂꯩꯔꯝꯗ꯭ꯔꯦꯗꯕ ꯑꯩꯁꯨ ꯈꯔꯝꯗꯧ ꯈꯪꯉꯦ
ꯎ ꯃꯥ ꯉꯁꯥꯏ ꯃꯈꯥ ꯀꯨꯝꯃꯝꯕ ꯑꯣꯏꯔꯝꯕꯅꯤ ꯍꯥꯏꯗꯤ ꯍꯥꯏꯌꯦ ꯑꯗꯨ ꯑꯣꯏꯔꯁꯨ ꯀꯥꯏ ꯀꯥꯏ ꯆꯠꯇꯣꯏꯅꯣ ꯍꯥꯏꯕꯗꯨ ꯍꯥꯏ ꯀꯁꯨ ꯍꯥꯏꯔꯝꯗꯦꯅ
ꯈꯪꯗꯦꯕꯦꯝꯕꯅꯔꯅꯦ ꯃꯥꯡꯁꯥꯏ ꯃꯥꯡ ꯉꯁꯥꯏ ꯀꯩ ꯍꯥꯏ ꯈꯪꯕ꯭ꯔꯥ
ꯃꯥꯏ ꯀꯥꯗ ꯂꯩꯕ꯭ꯔꯣ
ꯑ
ꯑꯥ
ꯉ ꯀꯩꯍꯥꯛ ꯉꯁꯥꯏ ꯀꯩꯍꯥꯛ ꯈꯪꯕ꯭ꯔ ꯑꯁ ꯑꯩ ꯌꯦꯅ ꯆꯥꯊꯣꯛꯇꯕ ꯌꯥꯔꯣꯏꯌꯦ
ꯍꯣꯏ ꯍꯥꯏꯕꯅꯦ ꯃꯥꯒꯤ ꯋꯦꯛꯇꯣ ꯍꯟꯊꯗꯤꯅꯤꯡꯉꯥꯏ ꯌꯥꯗ꯭ꯔꯦ ꯑꯩ ꯑꯗꯨꯝ ꯊꯥꯎ ꯊꯨꯝꯁꯨ ꯆꯥꯊꯣꯛꯄ ꯊꯨꯅ ꯂꯣꯏ ꯍꯥꯏꯗ꯭ꯔꯗꯤ ꯌꯥꯔꯔꯣꯏ ꯀ ꯍꯥꯏꯌꯦ ꯑꯗꯨꯃꯥꯏꯅ
ꯃꯥꯏ ꯃꯥꯏ ꯑꯦ ꯏꯁ ꯑꯗꯨꯗ ꯀꯩ ꯂꯩꯖꯥꯅꯅꯨꯡꯉꯥꯏꯁ
ꯑꯗꯨꯃꯥꯏꯅ ꯍꯥꯏꯕꯅꯦ ꯉꯁꯥꯏ ꯃꯈꯥꯗ ꯑꯩꯈꯣꯏ ꯀꯩꯅꯣ ꯀꯥꯈꯠꯄ ꯃꯇꯝꯗ
ꯑꯔ ꯃꯉꯣꯟꯗ ꯀꯩꯅꯣ ꯅꯪꯁ ꯅꯪꯒꯤꯁꯦ ꯅꯪꯒꯤ ꯑꯆꯥꯔꯁꯦ ꯐꯛꯂꯛꯄ ꯍꯧꯔꯕ꯭ꯔꯣꯅ ꯍꯥꯏ ꯣ
ꯎ ꯀꯔꯝ ꯀꯥꯟꯗ
ꯃꯥꯅ ꯉꯁꯥꯏ ꯃꯥꯏ ꯔꯨꯝꯝ ꯆꯠꯄ ꯀꯥꯟꯅꯣ ꯃꯥꯅ ꯍꯥꯏꯔꯛꯄ ꯑꯩꯒꯤꯁꯨ ꯈꯊꯤꯟ ꯆꯥꯊꯣꯛꯄ ꯌꯥꯔꯔꯣꯏꯗꯥꯏꯅ ꯇꯧꯔꯛꯄ ꯍꯥꯏꯦ ꯑꯩꯅ ꯀꯩꯅꯣ ꯍꯥꯏ ꯅꯤꯡꯁꯤꯡꯁꯤꯕꯒꯤ ꯅꯨꯃꯤꯠꯅꯣ ꯈꯟꯕ
ꯅꯍꯥꯟ ꯅꯪꯅ ꯑꯗꯨꯝ ꯊꯦꯡꯅꯕꯒꯤ ꯑꯣꯏ ꯑꯣꯏꯕ ꯖꯥꯠꯂꯥ
ꯍꯅꯦꯣ
ꯑꯗꯨꯝ ꯊꯦꯡꯅꯕ ꯑꯣꯏ ꯑꯩꯒꯤ ꯃꯥ ꯑꯗꯨꯝ ꯆꯥꯕꯗꯣ ꯃꯣꯏꯅ ꯇ ꯉꯥꯡꯅꯔꯝꯈ꯭ꯔꯅꯤ ꯍꯥꯏꯕꯒꯤ ꯆꯤꯡ ꯆꯅꯤꯡꯉꯥꯏ ꯑꯗꯨꯝ ꯍꯥꯏꯕꯣꯏ ꯖꯥꯠꯂ
ꯀꯅꯥꯅ ꯈꯪꯅꯤ ꯑꯣꯏꯔꯝꯁꯨ ꯅꯠꯇ꯭ꯔꯥ
ꯑ
ꯍ ꯅꯦꯦꯟ ꯇꯥꯎꯖꯕꯁꯅ ꯇꯔ
ꯍꯪꯗ꯭ꯔꯗ
ꯑ ꯌꯥꯝ ꯁꯥꯏꯅ ꯍꯨꯃꯥꯡ ꯑꯣꯝꯖꯥ ꯀꯥꯛꯄꯅ ꯁꯤꯔꯕꯅꯦꯀꯣ
ꯉꯥꯡꯁꯨ ꯅꯨꯡꯁꯥ ꯁꯥꯗꯦ ꯉꯁꯤꯁꯨ ꯅꯨꯡꯁꯥ ꯁꯥꯗꯦ ꯑꯗꯨꯒ ꯎ ꯆꯥꯛꯅꯔꯒ ꯑꯗꯨꯅꯦ ꯑꯩꯁꯦ ꯅꯨꯡꯗꯥꯡ ꯅꯨꯡꯗꯥꯡꯗꯁꯨ ꯇꯨꯝꯕ ꯌꯥꯗꯦꯕ
ꯎꯝ
ꯑꯗꯨꯒ ꯑꯌꯨꯛꯇꯅ ꯀꯣꯛ ꯌꯥꯝ ꯆꯤꯛꯍꯜꯂꯦꯕ
ꯎꯝ ꯎꯨꯝꯁꯥꯏ ꯑꯩꯗꯤ ꯐꯪꯗꯦ ꯑꯣꯣꯡꯆꯥꯛ ꯆꯥꯛꯇꯅ ꯇꯕ ꯁꯕꯒ ꯌꯥ ꯍꯦꯕ
ꯑꯁ ꯁꯥꯕꯅ ꯑꯩ ꯈꯪꯗꯦ ꯉꯍꯥꯛꯇꯥꯡ ꯄꯣꯊꯥꯔꯒ ꯆꯥꯛꯁꯨ ꯂꯥꯝꯃꯦ
ꯎꯝ ꯀꯩꯅꯣꯝ ꯀꯩꯅꯣꯝ ꯊꯣꯛꯑꯒ ꯆꯥꯎ ꯀꯩꯅꯣ
ꯍꯣꯏ ꯆꯥꯒꯦ ꯈꯜꯂꯤꯅꯦ ꯏꯃꯥꯟꯅꯕꯤꯀꯣ ꯈꯧꯔꯒ
ꯎꯝ ꯉꯁꯤꯗꯤ ꯂꯗꯥ ꯀꯟꯅ ꯄꯥꯗꯣꯏ ꯑꯣꯏꯔꯝꯅꯤꯅꯦ
ꯄꯥꯗꯗ ꯄꯥꯎꯕꯕ ꯄꯥꯎꯕ ꯍꯎꯗ꯭ꯔꯤ ꯄꯥꯕ ꯍꯎꯗ꯭ꯔꯤ ꯄꯥꯗꯤ ꯍꯧꯔꯅꯦ ꯑꯩꯈꯣꯏ ꯑꯩꯈꯣꯏ ꯑꯩꯈꯣꯏ ꯍꯌꯦꯡ ꯑꯗꯒꯤ ꯔꯤꯃꯤꯗꯦꯜ ꯀ꯭ꯂꯥꯁ ꯌꯧꯔꯅꯤ ꯍꯥꯏꯌꯦꯕꯀꯣ
ꯎꯝ
ꯑꯅꯤ ꯑꯣꯏꯕ ꯁꯕꯖꯦꯛ ꯑꯅꯤ ꯑꯣꯏꯕꯁꯤꯗ ꯁꯕꯖꯦꯛ ꯑꯅꯤ ꯑꯣꯏꯕꯁꯤꯗ ꯑꯅꯤ ꯌꯧꯕꯁꯦ ꯑꯃꯁꯤꯅꯅꯦ ꯐꯔꯁꯀꯤ ꯑꯣꯏꯕ ꯑꯗꯨꯒ ꯑꯃꯁꯤꯅ ꯑꯗꯨꯝ ꯊꯥꯗ ꯀꯨꯏꯗ꯭ꯔꯤꯕ ꯑꯣꯏꯕ ꯊꯥꯕ ꯀꯨꯏꯗ꯭ꯔꯤꯕ ꯑꯣꯏꯕ ꯑꯗꯨꯒꯤ ꯃꯣꯏꯅ ꯍꯪꯉꯛꯑꯦ ꯅꯣꯏ ꯀꯔꯝꯕ ꯇꯧꯅꯤꯡꯕ꯭ꯔꯥ ꯑꯦꯛꯁꯇ꯭ꯔꯥ ꯀ꯭ꯂꯥꯁ ꯀꯔꯝꯕ ꯇꯧꯅꯤꯡꯕ꯭ꯔꯥ ꯍꯥꯏꯕꯗꯨꯒ ꯑꯩꯈꯣꯏ ꯀ꯭ꯂꯥꯁ ꯅꯨꯄꯥ ꯑꯃ ꯑꯆꯧꯕ ꯑꯃ ꯂꯩꯌꯦꯕꯀꯣ ꯃꯥꯁꯤꯁꯨ ꯑꯗꯨꯃꯥꯏꯅ ꯀꯩꯅꯣ ꯊꯥꯗꯣꯏꯕ ꯑꯣꯏꯕ ꯑꯅꯧꯕ ꯑꯗꯨꯒꯤ ꯃꯥꯅ ꯑꯅꯧꯕꯗ ꯀꯩꯅꯣ ꯑꯍꯥꯟꯕꯗꯣ ꯐꯥꯔꯁꯀꯤꯗꯤ ꯇꯧꯕꯤꯌꯣ ꯇꯧꯕꯤꯌꯣ ꯍꯥꯏꯕ ꯑꯗꯨꯒꯤ ꯍꯣꯏꯅꯦ ꯑ ꯍꯧꯖꯤꯛꯀꯤ ꯊꯥꯕ ꯀꯨꯏꯗ꯭ꯔꯤꯕꯗꯣ ꯑꯩꯗꯛ ꯇꯧꯁꯦꯅ ꯍꯥꯏꯕ
ꯎꯝ
ꯍꯥꯏꯕꯗꯤ ꯃꯥꯗꯣ ꯌꯥꯎꯅꯤꯡꯗꯕꯒꯤꯀꯣ
ꯎꯝ ꯍꯅꯦ
ꯎꯝ ꯀꯇꯔ ꯌꯥꯝ ꯍꯩꯌꯦꯕ ꯀꯇꯔ ꯌꯥꯝ ꯍꯩꯌꯦꯕ ꯃꯅꯦꯗ
ꯑꯃꯨꯛ ꯈꯔ ꯐꯠꯃꯔꯣꯏ ꯎꯝ
ꯐꯪꯗ ꯋꯥꯡꯖꯥꯎꯔꯒꯀꯣ ꯃꯤꯗꯣ ꯈꯨꯨꯋꯥꯡ ꯑꯃ ꯐꯖꯥꯗꯨ ꯑꯁ ꯑꯩꯅ ꯑꯍꯥꯟꯕ ꯃꯇꯝꯗ ꯂꯥꯛꯄ ꯃꯇꯝꯗ ꯉꯥꯎꯔꯤꯅꯦ ꯀꯩꯅꯅꯦ
ꯏꯁ ꯃꯌꯥꯡꯗ
ꯍꯣꯏ ꯑꯗ ꯑꯗꯨꯝ ꯇꯗ ꯌꯥꯝ ꯂꯨꯞꯄꯁꯨ ꯅꯠꯇꯦ ꯑꯗꯨꯝ ꯍꯥꯏꯕꯗꯤ ꯃꯁꯥ ꯆꯥꯎꯔꯒ ꯋꯥꯡꯔꯒꯀꯣ ꯋꯥꯡꯉꯒ ꯑꯗꯨꯝ ꯉꯧ ꯑꯃ ꯍꯥꯏꯗꯔꯥ ꯌꯦꯡꯕ ꯅꯨꯡꯉꯥꯏꯕꯗꯣ ꯇꯥꯕ꯭ꯔꯥ
ꯍꯥꯎ
ꯑꯗꯨ ꯑꯣꯏꯕ ꯑꯗꯨꯒꯤ
ꯑꯥ ꯍꯃꯥꯡꯁꯦ ꯈꯨꯠꯁꯧꯑꯕꯅꯦ
ꯍꯣꯏ ꯁꯣꯛꯋꯦꯦ
ꯃꯥ ꯈꯨ ꯁꯥꯥꯎ ꯃꯅꯤ
ꯐꯦꯟ ꯑꯣ ꯐꯦꯟ ꯑꯣꯟ ꯇꯧꯔꯁꯨ ꯑꯗꯨꯝ ꯁꯥꯔꯒ ꯂꯩꯌꯦꯕ
ꯐꯦꯟꯁꯤ ꯌꯥꯗꯗ
ꯑꯣ
ꯆꯅꯗ꯭ꯔꯦ ꯃꯁꯤ ꯐꯦꯟꯁꯦ ꯁꯥ ꯃꯥꯎ ꯁꯤꯗ ꯏꯃꯥꯟꯅꯕꯤꯒꯤ ꯌꯦꯡꯗꯨꯔꯦ ꯑꯗꯣ ꯆꯥꯕꯅꯤ
ꯅꯃꯅꯝꯕꯤꯗꯤꯀꯅ
ꯃꯅ ꯃꯤꯝ ꯅ ꯑꯦꯈꯔꯅ ꯇ ꯄꯨꯕꯣ
ꯑꯣ ꯃꯥꯏꯌꯕ꯭ꯔꯥ ꯁꯥꯡꯗ ꯄꯨꯅꯤ
ꯑꯥ
ꯃꯥꯗꯤ ꯀꯥꯏ ꯆꯠꯈ꯭ꯔꯒꯦ ꯅꯃꯥꯟꯅꯕꯤꯗꯤ
ꯍꯜ ꯂꯥꯛꯑ ꯍꯧꯖꯤꯛꯅ
ꯎꯝ ꯀꯥꯏ ꯆꯠꯂ ꯀ ꯍꯥꯏꯒ
ꯍꯣꯔꯦꯟꯅ ꯐꯅꯁꯤ
ꯎꯝ
ꯁꯥꯕꯅ ꯁꯥꯕꯅ ꯅ ꯀꯃꯥꯏꯅ ꯂꯩꯗꯣꯏꯅꯣ
ꯅꯣꯏꯔꯣꯝꯗꯤ ꯀꯃꯥꯏꯅ ꯇꯧꯒꯦ ꯁꯥꯕ꯭ꯔꯣ
ꯁꯥꯏꯌꯦꯕ ꯑꯗꯨꯒ ꯇꯨꯝꯊꯔꯁꯨ ꯀꯔꯤ ꯍꯥꯏꯁꯤꯔꯥ ꯐꯤꯔꯣꯜ ꯐꯤꯔꯣꯜ ꯍꯥꯏꯌꯦ ꯕꯦꯠꯁꯤꯠꯀꯨꯝꯕꯀꯣ ꯇꯠꯆ ꯇꯧꯕꯗꯨꯁꯨ ꯌꯥꯝ ꯁꯥꯏꯌꯦꯕ ꯏꯁꯥꯗꯣ ꯅꯞ ꯅꯞ ꯅꯞ ꯅꯞ ꯅꯞ ꯂꯥꯎꯔꯒ
ꯑ
ꯍꯥꯏꯌ
ꯍꯝ ꯍꯥ ꯀꯣꯏꯕ ꯆꯠꯂꯨꯁꯤꯔꯣ
ꯆꯠꯁꯦ ꯀꯥꯏ ꯀꯥꯏ ꯆꯠꯁꯤꯔ ꯀꯕ ꯆꯠꯅꯤꯡꯉꯦ ꯑꯆꯥꯄꯣꯠ ꯑꯍꯥꯎ ꯍꯧꯕ ꯆꯠꯅꯤꯡꯉꯦ
ꯑꯃ
ꯑꯩꯅ ꯍꯥꯏꯕ ꯑꯩꯅ ꯍꯥꯏꯕ ꯕꯣꯕꯤ ꯌꯦꯡꯉꯣ ꯍꯥꯏꯕꯗꯨ ꯌꯦꯡꯈ꯭ꯔꯕꯣ
ꯁꯤꯗꯗ ꯀꯥꯏꯗ ꯃꯇꯝꯒꯨꯝ ꯑꯃ ꯁꯪꯗꯦ
ꯌꯦꯡꯉꯣ ꯅꯨꯡꯉꯥꯏꯕꯅꯤ
ꯑꯥꯎ
ꯀꯥꯞꯅꯤꯡꯕꯁꯨ ꯐꯥꯎꯒꯅꯤ ꯅꯨꯡꯁꯤꯕꯁꯨ ꯐꯥꯎꯒꯅꯤ ꯀꯤꯕꯁꯨ ꯉꯥꯏꯕ ꯉꯝꯗꯕꯅꯤ
ꯑꯗꯨꯛꯀꯤ ꯃꯇꯤꯛ ꯁꯥꯏ ꯑꯩꯁꯦ ꯇꯣꯡꯐꯝ ꯆꯥꯐꯝ ꯈꯪꯗ꯭ꯔꯦꯗ
ꯍꯣꯏ ꯅꯨꯡꯗꯥꯡꯗꯨꯗꯤ ꯀꯔꯤ ꯌꯦꯡꯖꯥꯡ ꯆꯥꯒꯦꯔꯥ
ꯅꯨꯡꯗꯥꯡꯁꯦ ꯈꯪꯗꯦꯅꯦ ꯀꯔꯅꯤꯤ ꯆꯥꯗꯣꯏꯅꯣ ꯆꯥꯛ ꯑꯃꯣꯡꯔꯣꯝ ꯂꯥꯝꯃꯤꯕ
ꯀꯗ ꯀꯗꯪ ꯑꯃꯁꯁꯅ ꯂ ꯂ ꯌꯥ ꯑꯦ ꯀꯝ ꯀ
ꯗꯤ ꯌꯥꯦ ꯈꯔꯅ ꯈꯂ ꯑꯗꯨ ꯅꯪꯗꯤ ꯍꯧꯖꯤꯛꯀꯥꯟ ꯀꯦꯖꯤ ꯀꯌꯥ ꯇꯥꯔꯤꯒꯦ
ꯍꯩꯩꯅꯎ ꯑꯃꯨꯟꯕ ꯆꯥꯅꯩ ꯍꯅꯥꯎ ꯑꯃꯨꯟꯕ ꯑꯃ ꯂꯩꯌꯦ ꯑꯁꯤꯗ
ꯑꯝ
ꯆꯥꯒꯦ ꯆꯥꯁꯤꯔꯥ ꯈꯟꯗꯦꯕ
ꯑ ꯅꯪ ꯀꯩꯅꯅ
ꯍꯣꯏ
ꯑ
ꯆꯥꯕꯅ ꯂꯣꯏꯔꯦ ꯇꯨꯝꯁꯨ ꯇꯨꯝꯅꯤꯡꯉꯦ ꯇꯨꯝꯁꯨ ꯊꯥꯗꯕꯒꯤ
ꯎꯝ ꯅꯪꯗꯤ ꯅꯨꯡꯗꯥꯡ ꯑꯍꯤꯡꯒꯤꯗꯧꯔ ꯂꯩꯒꯦ
ꯇꯨꯝꯃꯦ ꯇꯨꯝꯕꯗꯣ ꯁꯥꯕꯗꯣ ꯇꯨꯝꯕ ꯌꯥꯗ꯭ꯔꯤꯗꯨꯗꯤ ꯇꯨꯝꯕ ꯌꯥꯗꯦꯕ ꯁꯥꯞꯃꯟꯕꯒꯤ ꯑꯃꯨꯃꯨ
ꯃꯥꯃꯥꯅꯕꯤꯗꯤ
ꯃꯥ ꯑꯗꯨꯝ ꯇꯨꯝꯃꯦ ꯃꯥꯁꯨ ꯑꯗꯣ ꯑꯃꯨꯛꯃꯨꯛ ꯍꯧꯒꯠꯂꯒ ꯑꯗꯨꯝ ꯃꯥꯁꯨ ꯀꯔꯤ ꯁꯥꯕꯒꯤꯀꯣ ꯑꯃꯃꯨꯛ ꯍꯧꯒꯠꯂꯦꯕꯀꯣ
ꯎꯝ ꯑꯌꯥꯝꯕꯅ ꯇꯨꯝꯃꯝꯅꯤꯗ ꯃꯥꯗꯤ ꯑ
ꯑꯁ ꯇꯨꯝꯃꯦꯕ ꯑꯗꯣ ꯉꯁꯥꯏ ꯑꯃꯨꯛ ꯃꯨꯛ ꯃꯥꯁ‌ꯦ ꯈꯪꯄ꯭ꯔꯦꯛ ꯈꯪꯉꯛꯄ ꯑꯗꯨꯒ ꯃꯩꯌꯥ ꯆꯤꯛꯄ ꯈꯣꯠꯄꯗ ꯇꯧꯋꯦꯕ
ꯎꯝ
ꯃꯌꯥ ꯆꯤꯛꯂꯛꯑꯦꯕ
ꯎꯝ ꯐꯨꯗꯠꯂꯣ ꯐꯨꯗꯠꯂꯣ
ꯅꯥꯠꯇꯦꯗꯥ
ꯃꯌꯥ ꯆꯤꯛꯄꯁꯦ ꯐꯠꯖꯇ‌ꯦ ꯍꯥꯏꯅꯦꯕ ꯑꯗꯨꯏꯅꯦ ꯑꯩꯅ ꯍꯥꯏꯔꯤꯁꯦ
ꯆꯤꯅꯤ ꯆꯥꯕ ꯀꯩꯗ‌ꯣꯝ ꯀꯩꯗꯣ ꯆꯥꯕꯗꯣ ꯌꯥꯝ ꯐꯠꯇꯦꯕ
ꯆꯤꯅꯤ ꯆꯥꯕꯁꯦ ꯐꯠꯇ‌ꯦ ꯍꯥꯏꯅꯕ꯭ꯔꯣ ꯃꯌꯥꯒ ꯆꯤꯛꯄꯗ
ꯐꯠꯇꯦ ꯆꯤꯅꯤ ꯑꯗꯨꯃꯥꯏꯅ ꯌꯥꯝ ꯆꯕ ꯐꯠꯇꯕꯅꯦ ꯆꯤꯅꯤ ꯆꯥꯕ ꯑꯗꯨꯒ ꯆꯦꯡ ꯆꯦꯡ ꯑꯃꯨꯟꯗꯕ ꯍꯣꯏꯗꯣ ꯑꯗꯨꯈꯣꯏꯗꯣ ꯆꯥꯕ ꯈꯣꯏꯗꯁꯨ ꯑꯗꯨ ꯑꯗꯨꯃꯥꯏꯅ ꯇꯧꯔꯒ ꯌꯥ ꯐꯠꯇꯦ ꯃꯅꯨꯡꯗ ꯇꯤꯟ ꯌꯥꯎꯔꯒ ꯄꯨꯛ ꯃꯅꯨꯡ ꯃꯨꯇꯤꯟ ꯌꯥꯎꯔꯒ ꯑꯗꯨꯝ ꯍꯥꯏꯕꯗꯤ ꯌꯥ ꯑꯗꯨꯃꯥꯏꯅ ꯆꯤꯛ ꯆꯤꯛꯄ ꯌꯥꯎꯋꯦꯕ
ꯎꯝ
ꯑꯗꯨꯃꯥꯏꯏ ꯇꯧꯕ ꯑꯩꯁꯨ ꯈꯪꯗꯦ ꯏꯃꯥ ꯈ‌ꯣꯏꯅ ꯊꯥꯏꯅ ꯑꯩꯈꯣꯏ ꯀꯅꯥ ꯈ‌ꯣꯏꯅ ꯇꯧꯔꯝꯃꯦꯕꯀꯣ ꯀꯩꯅꯣ ꯑꯍꯣꯏ ꯏꯃꯥꯟꯅꯕꯤ ꯑꯥꯗ ꯂꯩꯕꯗꯣ ꯑꯪꯉꯨꯕꯗꯣ ꯑꯗꯣ ꯃꯥꯗꯣ ꯇꯧꯔꯝꯃꯦꯕ ꯇꯧꯔꯝꯕꯒꯤ ꯑꯗꯨꯃꯥꯏꯅ ꯇꯧꯕꯒꯤ ꯁꯨꯝ ꯍꯥꯏꯅꯕ ꯍꯥꯏꯇꯥꯔꯦ ꯏꯃꯥꯈꯣꯏꯅ
ꯎꯝ
ꯁꯨꯃꯥꯏ ꯁꯨꯃꯥꯏ ꯇꯧꯕꯒꯤꯅꯦ ꯆꯥꯕ ꯆꯥꯕ ꯌꯥꯗꯕ ꯇꯧꯕ ꯑꯗꯨꯒ ꯆꯦꯡꯒꯨꯝꯕ ꯈꯥꯛꯄ ꯈꯞꯄꯗꯣ
ꯎꯝ
ꯑꯗꯨ ꯃꯇꯝꯗ ꯑꯃꯨꯛꯃꯨꯛ ꯆꯥꯕ ꯌꯥꯎꯋꯦꯕꯀꯣ ꯑꯗꯨꯗ ꯑꯗꯨꯝ ꯆꯥꯕꯒꯤ ꯃꯤꯅ ꯏꯃꯥꯈꯣꯏꯅ ꯆꯥꯒꯅꯨ ꯐꯠꯇꯦ ꯈꯣꯠꯇꯦ ꯅꯌꯥ ꯀꯩꯅꯣ ꯇꯧꯒꯅꯤ ꯍꯥꯏꯕ ꯇꯤꯟ ꯂꯩꯒꯅꯤ ꯈꯣꯠꯀꯅꯤ ꯍꯥꯏꯔꯒꯀꯣ ꯑꯗꯨꯒꯤ ꯆꯥꯍꯟꯗꯦꯕ
ꯑꯥ ꯑꯥ ꯁꯥꯏ ꯉꯥꯏꯑ‌ꯣ ꯀꯣ
ꯍꯥ
ꯑꯩꯃꯥꯟꯅꯕꯤ ꯑꯃꯥ ꯒꯤꯀꯣ ꯇꯥꯕ꯭ꯔꯣ
ꯇꯥꯏꯌꯦ
ꯑꯩ ꯏꯃꯥꯟꯅꯕꯤ ꯑꯃ ꯂꯩꯌꯦꯕ ꯃꯥꯏ ꯅꯨꯄꯥ ꯀꯩꯅꯣꯗ ꯑꯩ ꯄꯣꯛꯐꯝꯗ ꯑꯗꯨꯗꯨꯁ‌ꯦ ꯃꯥꯁꯦ ꯅꯨꯄꯥ ꯆꯥꯝꯃꯥꯉꯥ ꯂꯩ ꯂꯩꯗꯧꯔꯦ ꯍꯥꯏꯌꯦ ꯑꯩꯅ ꯄꯨꯒꯦ ꯍꯥꯏꯈꯤꯕꯅꯦ
ꯑꯣ ꯀꯩ ꯑꯣ ꯅꯪ ꯗꯤ ꯀꯩ ꯁꯤꯖꯤꯟ ꯅꯥꯒꯦ ꯍꯥꯏꯕꯥ꯫
ꯁꯨꯝ ꯍꯥꯏꯕꯅꯤꯗ ꯑꯗꯨꯁꯨ ꯃꯥ ꯆꯥꯝꯃꯉꯥ ꯂꯩꯗꯧꯔꯦ ꯁꯨꯝ ꯍꯥꯏꯔꯛꯄꯥ ꯗꯨꯒꯤ
ꯑꯁ ꯀꯣꯏꯕ ꯆꯠꯅꯤꯡꯉꯦ ꯑꯦꯛꯖꯥꯝ ꯂꯣꯏꯔꯒ ꯂꯣꯏ ꯗꯣꯔꯦ ꯗꯅꯥ
ꯑꯁ ꯑꯩꯈꯣꯏꯒꯤ ꯃꯊꯪ ꯊꯥ ꯊꯥꯔꯛ ꯃꯊꯪ ꯀꯥꯔꯛꯀꯗꯧꯕ ꯁꯦꯝꯃꯤꯁꯇ꯭ꯔꯗ ꯈꯔ ꯉꯟꯅ ꯑꯦꯛꯖꯥꯝ ꯂꯣꯏꯔꯗꯤꯅꯦ ꯅꯨꯡꯉꯥꯏꯅꯤꯕ
ꯉꯟꯅ ꯉꯟꯅ ꯇꯧꯔꯗꯤ ꯍꯥꯏꯔꯣ
ꯑꯧ ꯉꯟꯅ ꯇꯧꯔꯗꯤꯅꯦ ꯍꯥꯏꯗꯤ ꯑꯩꯈꯣꯏꯅ ꯃꯊꯪ ꯂꯣꯏꯔꯛꯄ ꯃꯇꯝꯗꯅꯦ ꯉꯜꯂꯛꯀꯅꯤꯕ ꯈꯪꯕ꯭ꯔꯥ ꯑꯗꯨꯅ ꯗꯤꯁꯦꯝꯕ꯭ꯔꯗ ꯂꯣꯏꯌꯦ꯫ ꯍꯥꯏꯔꯗꯤ ꯉꯟꯇꯥ ꯆꯠꯈꯤꯕ ꯌꯥꯏꯗꯅ
ꯑꯧ
ꯑꯗꯨꯗꯤ ꯐꯠꯇ꯭ꯔꯥ
ꯑꯨ
ꯍꯥꯏꯗꯤ ꯆꯍꯤ ꯑꯃꯃꯨꯛ ꯍꯥꯏꯗꯤꯨ ꯊꯥꯎꯖꯟ ꯇ꯭ꯦꯟꯇꯤ ꯁꯚꯦꯟ ꯦꯠꯁꯅꯦ ꯍꯥꯏ ꯇ꯭ꯋꯇꯤ ꯑꯩꯠꯇ ꯂꯣꯏꯕꯁꯤꯕꯨ ꯐꯖꯗꯦ ꯍꯥꯏꯕꯅ
ꯑꯥ ꯑꯥ ꯑꯥ
ꯑꯗꯨꯅ ꯉꯟꯇꯥꯅ ꯂꯣꯏꯅꯤꯡꯉꯦ ꯉꯟꯇꯥꯅ ꯆꯠꯅꯤꯡꯉꯦ
ꯑ
ꯅꯤꯗꯥ ꯋꯥꯔꯤꯁꯦ
ꯍꯣꯏ ꯁꯥꯕꯅ ꯂꯣꯏꯋꯗ
ꯅꯅꯥ ꯀꯣꯡ ꯉꯖꯤꯦꯕ
ꯍꯣꯏ ꯍꯨꯃꯥꯡ ꯊꯣꯛꯑꯦꯕ ꯐꯣꯟꯗ ꯐꯧ ꯍꯨꯃꯥꯡ ꯎꯔꯔ ꯇꯥꯔꯛꯑꯦꯕ
ꯎ ꯅꯥꯞꯄꯟ ꯑꯁꯤ ꯋꯥꯅ ꯋꯥꯅꯅꯦ ꯑꯩꯈꯣꯏꯅ ꯅꯅꯥꯁꯤ ꯅꯠꯇ ꯂꯥꯏ ꯀ ꯄ ꯄ ꯑꯗꯨꯅꯒꯥꯏꯅꯦ
ꯍꯣꯏ
ꯎꯝ
ꯆꯛꯂꯝꯃꯦ ꯍꯧꯖꯤꯛꯁꯦ ꯀꯦꯛꯀꯨꯝꯕ ꯀꯔꯤ ꯀꯔꯤ ꯏꯪ ꯏꯪ ꯏꯪ ꯂꯥꯎꯕ ꯍꯩꯒꯨꯝꯕ ꯌꯥꯝ ꯆꯥꯅꯤꯡꯉꯦꯕ
ꯎꯝ ꯑꯍꯝ
ꯅꯣꯏ ꯅꯣꯏ ꯂꯩꯕ ꯀꯩꯅꯣꯒꯨꯝꯕꯗꯣ ꯆꯤꯡꯒꯨꯝꯕ ꯂꯩꯕ꯭ꯔꯣ ꯍꯥꯥ
ꯍꯥꯥ
ꯑꯩꯒꯤ ꯂꯩꯐꯝꯗꯣ
ꯎꯝ
ꯆꯤꯡꯒꯨꯝꯕ ꯒꯨꯝꯕ ꯂꯩꯕ꯭ꯔꯕ
ꯍꯧꯖꯤꯛ ꯍꯧꯖꯤꯛꯀꯤꯔꯣ ꯅꯠꯇ꯭ꯔꯒ ꯌꯨꯝ ꯌꯣꯝꯗꯔꯣ
ꯍꯧꯖꯤꯛꯖꯤꯛ ꯅꯣꯏ ꯂꯩꯏꯐꯝꯗꯣ ꯍꯥꯏꯕ
ꯀꯗ ꯍꯥꯏ ꯅꯤꯡ ꯆꯤꯡꯅꯣ ꯑꯃꯇꯥ ꯂꯩꯇꯦ ꯑꯁ